ꯅ ꯇꯥꯔꯕꯣ
ꯇꯥꯔꯦ ꯇꯥꯔꯦ ꯇꯥꯔꯕ ꯅꯠꯇ꯭ꯔꯣ
ꯑꯥ ꯇꯥꯔꯦ ꯐꯖꯅ ꯁꯦꯝꯦꯡꯃ ꯇꯥꯔꯦ
ꯑꯣ ꯀꯩꯗꯧꯔꯝꯃꯤꯅꯣ
ꯑꯣ ꯑꯩꯁꯦ ꯆꯥꯛ ꯆꯥꯕ ꯂꯣꯏ ꯇꯣꯛꯑꯒ ꯏꯁꯥꯁꯦ ꯁꯨꯝ ꯃꯨꯏꯊꯔꯛꯄꯒꯤ ꯐꯃꯨꯡꯗ ꯁꯨꯝ ꯇꯨꯝꯃꯒ ꯀꯩꯅꯣꯃ ꯆꯥꯔꯒ ꯂꯩꯔꯝꯃꯤꯅꯦ ꯅꯪꯗꯤ ꯀꯩꯗꯧꯔꯝꯃꯤꯅꯣ
ꯑꯩꯁꯨ ꯁꯨꯝ ꯆꯩꯁꯥ ꯇꯣꯛꯑꯒ ꯂꯣꯏꯔꯒ ꯐꯃꯨꯡꯗ ꯁꯨꯝ ꯂꯩꯔꯝꯕꯅꯦ ꯍꯩ ꯑꯣꯏꯅ ꯆꯥꯎꯥꯛꯋ ꯍꯥꯏꯗꯤ ꯍꯧꯖꯤꯛꯁꯨꯣ ꯅꯨꯡꯊꯤꯟꯗꯣ ꯍꯣꯔꯦꯟ ꯅꯨꯡꯊꯤꯟ ꯍꯣꯏ ꯉꯥꯏꯍꯥꯛꯇꯪ ꯇꯨꯝꯃꯨꯔꯒꯕꯨꯗꯤ ꯍꯧꯒꯠꯂꯒ ꯍꯩ ꯆꯥꯕꯁꯨ ꯌꯥꯝ ꯍꯥꯎꯋꯤꯗꯅ ꯑꯗꯨꯑꯣꯏꯁꯨ ꯇꯨꯝꯃꯝꯗꯥꯏꯗ ꯍꯩ ꯆꯥꯕꯗꯣ ꯑꯗꯨꯁꯨ ꯌꯥꯝ ꯍꯥꯎꯕꯅꯦ
ꯑꯩ ꯉꯁꯤꯁꯦ ꯆꯥꯛꯇꯨꯁꯨ ꯑꯩ ꯐꯖꯅ ꯆꯥꯈꯤꯗ꯭ꯔꯦꯕ ꯋꯥꯈꯜꯁꯦ ꯅꯨꯡꯉꯥꯏꯇꯕꯒꯤ ꯑꯗꯣ ꯆꯥꯛꯁꯦ ꯂꯥꯝꯕ ꯑꯗ ꯍꯩ ꯆꯥꯥꯁꯟꯕꯁꯦ ꯑꯩꯁꯦ ꯅꯨꯡꯉꯥꯏꯇ꯭ꯔꯕ ꯑꯗꯣ ꯀꯩꯅꯣꯝꯗꯤ ꯆꯥꯅꯤꯡꯉꯒ ꯆꯥꯅꯤꯡꯉꯤꯁꯤꯁꯨ ꯀꯩꯅꯣ ꯈꯪꯗꯕꯒꯤꯅꯦꯕ ꯑꯩꯅ ꯅꯤꯡꯀꯤꯅꯦꯕ ꯍꯧꯖꯤꯛ ꯁꯥꯔꯤꯁꯦ ꯑꯗꯨ ꯈꯪꯗꯦ ꯍꯣꯔꯦꯟ ꯍꯧ ꯠꯂꯒ ꯁꯔ ꯇ ꯂꯒꯦ
ꯍ ꯍꯣꯏ ꯑꯗꯨꯑꯣ ꯑꯣꯏꯔꯗꯤ ꯄꯨꯛ ꯊꯟꯅꯅꯕ ꯑꯗꯨꯝ ꯅꯤꯀꯤꯤꯒꯨꯝꯕ ꯆꯥꯕꯁꯨ ꯌꯥꯏ ꯍꯥꯏꯗꯤ ꯄꯨꯛ ꯊꯜꯂꯕꯨꯗꯤ ꯍꯩ ꯆ ꯍꯥꯏꯁꯦ ꯌꯥꯕꯀꯣ ꯊꯟꯗꯕꯅꯤꯅ ꯍꯩ ꯆꯥꯁꯤꯜꯂꯗꯤ ꯀꯩꯅꯣꯝ ꯇꯧꯔꯅꯤ ꯁꯦꯝꯒꯨꯝꯕ ꯀꯩꯒꯨꯝꯕ ꯑꯣꯏꯔꯗꯤ ꯌꯥꯕ ꯋꯥ
ꯎꯝ ꯍꯣꯏ ꯑꯗꯨꯁꯨ ꯇꯧꯍꯧꯗ꯭ꯔꯦ ꯑꯗꯨꯗ ꯑꯁ ꯑꯩꯁꯦ ꯉꯁꯤꯁꯦ ꯋꯥꯈꯜ ꯌꯥꯝ ꯅꯨꯡꯉꯥꯏꯇꯦ ꯋꯥꯔꯤ ꯂꯤꯕꯤꯔꯦ ꯍꯥꯏꯕ
ꯂꯤꯔꯛꯑꯣ ꯂꯤꯔꯛꯑꯣ ꯇꯥꯁꯦ ꯀꯩ ꯋꯥꯔꯤꯅꯣ ꯅꯨꯡꯉꯥꯏꯇꯕꯗꯨꯗꯤ ꯊꯣꯛꯣꯛꯑ ꯐꯗꯣꯏꯅꯦ ꯂꯤꯔꯛꯑꯣ
ꯑꯗꯨꯅꯦ ꯑꯩꯒꯤꯅꯦ ꯑꯩꯈꯣꯏꯒꯤ ꯏꯁꯀꯣꯂꯥꯔꯁꯤꯞ ꯊꯥꯖꯤꯜꯂꯦꯕ ꯈꯪꯕ꯭ꯔꯥ ꯑꯗꯨꯗꯅꯦ ꯀꯩꯅꯣꯒꯤꯒ ꯎ ꯑꯅꯤꯃꯛ ꯃꯈꯜ ꯑꯅꯤ ꯂꯩꯌꯦ ꯏꯁꯀꯣꯂꯔꯁꯤꯞꯁꯦ ꯁꯨꯝ ꯆꯝꯅꯒꯤ ꯑꯃꯒ ꯑꯗꯩꯗꯤ ꯈꯔ ꯀꯩꯅꯣ ꯇꯧꯕ ꯑꯃꯒ ꯑꯗꯣ ꯑꯩꯁꯦ ꯆꯝꯅꯒꯁꯦ ꯊꯥꯖꯩ ꯅꯕꯤ ꯑꯃꯗ ꯑꯣꯏꯅ ꯊꯥꯥꯁꯟꯗꯣꯛ ꯈ꯭ꯔꯦꯕ ꯗꯥꯎ ꯌꯦꯡꯉꯁꯦꯅ ꯍꯥꯏꯔꯒ ꯑꯗꯨꯗꯨꯒ ꯉꯁꯤꯁꯦ ꯃꯣꯏꯒꯤ ꯀꯅꯥ ꯀꯅꯥ ꯐꯪꯒꯗꯣꯏꯅꯣ ꯍꯥꯏꯕꯒꯤ ꯂꯤꯁꯁꯦ ꯊꯂꯛꯑꯦꯕ ꯈꯪꯕ꯭ꯔꯥ ꯊꯣꯛꯂꯛꯄ ꯀꯥꯟꯁꯤꯗꯅꯦ ꯑꯩꯒꯤꯁꯦ ꯌꯥꯎꯔꯝꯗ꯭ꯔꯦ ꯍꯥꯏꯕ ꯑꯩ ꯊꯋꯥꯏ ꯌꯥꯝ ꯅꯨꯡꯉꯥꯏꯦ ꯑꯗꯨ ꯎꯔꯨꯕꯗꯒꯤ ꯉꯁꯥꯏ ꯅꯣꯡꯉꯥꯟꯕꯒ ꯑꯩꯅ ꯐꯣꯟꯁꯤꯦ ꯌꯦꯡꯕ ꯀꯥꯟꯗ ꯍꯧꯖꯤꯛꯀꯤꯁꯤ ꯎꯕꯅꯦꯕ ꯑꯗꯨ ꯍꯦꯛ ꯎꯕꯗꯒꯤ ꯍꯥꯏꯅ ꯗ꯭ꯔꯦꯅꯦꯖ ꯁꯨꯝ ꯌꯥꯍꯧꯔꯛꯄꯗ ꯑ ꯀꯩꯅꯣꯝꯃ ꯅꯨꯡꯉꯥꯏꯈꯤꯗꯗꯤ ꯅꯨꯡꯉꯥꯏꯇꯦ ꯀꯥꯏꯅ ꯑꯗꯣ ꯅꯨꯡꯉꯥꯏꯇꯕ ꯑꯃ ꯎꯔꯨꯕꯗꯒꯤ ꯁꯤꯅꯦ ꯑꯩꯁꯦ ꯋꯥꯈꯜꯁꯦ ꯅꯨꯡꯉꯥꯏꯇ꯭ꯔꯒ ꯇꯧꯐꯝ ꯈꯪꯐꯝ ꯈꯪꯗꯕꯤꯗ ꯂꯩꯔꯦ ꯍꯥꯏꯕ ꯌꯥꯝ ꯅꯨꯡꯉꯥꯏꯇꯕꯤꯗ
ꯑꯣ ꯑꯍꯣꯏ ꯍꯣꯏ ꯑꯅꯤ ꯑꯗꯨꯃꯥꯏꯅ ꯂꯩꯈꯤꯕꯅꯦ ꯑꯩꯒꯤꯁꯨ ꯑꯗꯨ ꯑꯃ ꯑꯗꯨꯝ ꯆꯨꯝꯅꯒꯤꯗ ꯊꯥꯖꯤꯟꯕꯗꯣ ꯑꯗꯨ ꯊꯥꯖꯟꯗ꯭ꯔꯤꯉꯩꯗ ꯑꯃꯗꯣ ꯊꯥꯖꯤꯟꯒꯦꯅ ꯇꯧꯔꯝꯕꯅꯦꯕ ꯑꯗꯨꯗꯣ ꯃꯥꯒꯤ ꯐꯪꯕ ꯐꯪꯗꯕ ꯂꯩ ꯑꯗꯨ ꯐꯪꯗ꯭ꯔꯗꯤ ꯌꯥꯝ ꯆꯥꯛꯍꯧꯔꯅꯤꯅ ꯑꯩꯁꯦ ꯑꯗꯨꯝ ꯆꯨꯝꯅꯒꯤꯗꯣ ꯈꯔ ꯌꯥꯝꯗ꯭ꯔꯁꯨ ꯌꯥꯝꯗꯅ ꯑꯗꯨꯝ ꯑꯗꯨꯝ ꯐꯪꯕꯗꯨꯅ ꯐꯔꯦꯅ ꯑꯗꯨꯃꯥꯏꯅꯗꯤ ꯊꯥꯖꯤꯟꯈꯤꯑꯕꯀꯣ ꯍꯣꯏ ꯌꯥꯝ ꯅꯨꯡꯉꯥꯏꯔꯝꯃꯣꯏ ꯑꯗꯨꯗꯣ ꯑꯁ ꯌꯥꯝ ꯆꯥꯛꯑꯦ ꯀꯃꯥꯏꯅ ꯇꯧꯅꯤ ꯍꯥꯏꯗꯤ ꯃꯌꯥꯝꯅ ꯐꯪꯅꯩꯏ ꯀꯥꯟꯗꯁꯨ ꯐꯪꯍꯧꯗ
ꯑꯗꯨꯅꯤ ꯑꯩꯁꯨ ꯆꯥꯏ ꯑꯩꯅꯗꯤ ꯍꯥꯏꯖꯕꯅꯦꯕ ꯑꯗꯨꯃꯥꯏꯅ ꯇꯧꯕꯅꯤꯅ ꯑꯩꯁꯨ ꯑꯗꯨꯝ ꯃꯌꯥꯝ ꯐꯪꯅꯕꯁꯦ ꯑꯣꯏꯅ ꯊꯥꯁꯟꯒꯦ ꯑꯗꯨ ꯑꯣꯏꯅ ꯌꯦꯡꯒꯦꯅ ꯑꯗꯨꯗꯅꯦ ꯑꯩꯈꯣꯏ ꯊꯥꯁꯟꯕꯤꯕ ꯃꯤꯗꯣ ꯑꯗꯨꯅ ꯅꯪꯒꯤꯗꯤ ꯃꯔꯛꯁꯁꯨ ꯑꯗꯨꯝ ꯋꯥꯡꯉꯤ ꯁꯤꯕꯨ ꯑꯗꯨꯝ ꯌꯥꯅꯤ ꯆꯥꯟꯁ ꯌꯥꯝ ꯋꯥꯡꯅ ꯂꯩ ꯌꯦꯡꯁꯦ ꯌꯦꯡꯁꯦ ꯅꯪ ꯐꯖꯅ ꯑꯣ ꯑꯃꯨꯛꯇꯪ ꯀꯣ ꯇꯧꯍꯧꯔꯒ ꯇꯥꯎ ꯑꯃ ꯆꯥꯟꯁ ꯑꯃ ꯌꯦꯡꯍꯧꯕꯅꯁꯨ ꯐꯒꯅꯤ ꯀꯩꯁꯨ ꯈꯜꯂꯨꯅꯨ ꯇꯧꯔꯒ ꯐꯪꯗ꯭ꯔꯒꯗꯤ ꯃꯥꯒꯤꯗꯨꯗꯩ ꯇꯪꯈꯥꯏ ꯌꯦꯟꯅꯔꯁꯤ ꯀ ꯍꯥꯏꯌꯦꯕꯀ ꯀꯣꯃꯅ ꯑꯗꯨꯗꯨꯒ ꯇꯧꯁꯤꯅ ꯇꯧꯔꯒꯅꯦ ꯊꯥꯖꯟꯈꯤꯕꯅꯦꯕ ꯑꯩꯁꯦ ꯍꯥꯏꯗꯤ ꯌꯥꯅꯤꯡꯗ ꯈꯔ ꯍꯥꯏꯗꯤ ꯌꯥꯝ ꯈꯔ ꯌꯥꯅꯤꯡꯈꯤꯗꯕꯗꯣ ꯀꯩꯒꯨꯝꯕ ꯑꯗꯨ ꯂꯣꯏ ꯊꯥꯖꯜꯂꯒ ꯐꯪꯅꯤ ꯍꯥꯏꯕ ꯂꯩꯇꯕꯅꯤꯅ ꯐꯪꯗꯕ ꯈꯔꯁꯨ ꯌꯥꯎꯗꯣꯏꯅꯤꯅ ꯐꯪꯗꯕ ꯃꯔꯛꯁꯤꯗ ꯌꯥꯎꯕ ꯁꯦ ꯅꯨꯡꯉꯥꯏꯇꯕ ꯑꯗꯨ ꯈꯤꯇꯪꯗ ꯑꯣꯏꯔꯁꯨ ꯐꯪꯍꯧꯕꯗꯨꯅ ꯐꯩꯗꯅ ꯑꯃꯔꯣꯝꯗꯗꯤ ꯑꯗꯨ ꯈꯟꯕꯅꯦ ꯑꯗꯨ ꯑꯁ ꯈꯪꯗꯦ ꯈ꯭ꯋꯥꯏ ꯅꯨꯡꯉꯥꯏꯇꯦ ꯍꯜꯂꯣ ꯇꯥꯕ꯭ꯔꯣ
ꯍꯣꯏ ꯇꯔꯦ ꯑꯃꯨꯛ ꯑꯃꯨꯐꯥꯎ ꯇꯥꯔꯨꯗ꯭ꯔꯕ
ꯑꯣ ꯅꯪꯒꯤꯗꯤ ꯀꯩ ꯀꯌꯥ ꯀꯌꯥ ꯐꯪꯒꯦ ꯀꯩꯀꯩ ꯁꯤꯖꯤꯟꯅꯈ꯭ꯔꯒꯦ
ꯑꯩꯒꯤ ꯑꯩꯒꯤꯁꯦ ꯑꯗꯨꯝ ꯐꯪꯉꯛꯄ ꯍꯥꯄꯒ ꯑꯗꯨꯝ ꯃꯈꯣꯡ ꯄꯥꯜꯂꯒ ꯆꯦꯟꯈ꯭ꯔꯦ ꯅꯤꯄꯥꯟ ꯑꯗꯨꯃꯥꯏꯅ ꯐꯪꯈꯤꯑꯕꯀꯣ ꯑꯗꯨ ꯀꯔꯤꯝꯕ ꯁꯤꯖꯤꯟꯅꯍꯧꯗꯦꯗ
ꯍꯣꯏ ꯌꯥꯗꯦ ꯍꯥꯏꯕ ꯍꯦꯛꯇ ꯍꯦꯛꯇ ꯐꯪꯉꯛꯄꯒꯅꯦ ꯑꯗꯨꯝ ꯁꯤꯖꯤꯟꯅꯕ ꯑꯃ ꯂꯥꯛꯄꯗꯣ ꯈꯪꯕ꯭ꯔꯥ ꯑꯩꯈꯣꯏꯅ ꯍꯨꯟꯗꯣꯛꯎꯕ ꯑꯗꯩꯗꯤ ꯃꯥꯡ ꯃꯍꯜꯂꯨꯕꯕꯨꯗꯤ ꯅꯠꯇꯕ ꯑꯗꯨꯅ ꯁꯤꯖꯤꯟꯅꯐꯝ ꯑꯃ ꯂꯥꯛꯑꯒ ꯃꯐꯝ ꯈꯪꯅ ꯁꯤꯖꯤꯟꯅꯈꯩꯗꯣ ꯐꯗꯤ ꯐꯔꯤꯅꯦꯕ ꯑꯗꯨꯁꯨ ꯑꯩꯉꯣꯟꯗ ꯍꯥꯏꯗꯤ ꯀꯩꯝꯇ ꯂꯦꯝꯍꯧꯗꯕꯒꯤ ꯇꯥꯏꯞ ꯑꯃ ꯇꯧꯕꯗꯣ ꯋꯥꯈꯜ ꯅꯨꯡꯉꯥꯏꯇꯕꯤꯗꯣ ꯑꯗꯣ ꯑꯃꯗ ꯁꯤꯖꯤꯟꯅꯈ꯭ꯔꯕꯨꯗꯤ ꯐꯗꯤ ꯐꯩꯗ
ꯍꯣꯏ ꯁꯤꯖꯤꯟꯅꯕꯕꯨꯗꯤ ꯑꯗꯨꯝ ꯁꯤꯖꯤꯟꯅꯈ꯭ꯔꯦ ꯑꯩꯒꯤ ꯑꯗꯨꯗꯒꯤ ꯃꯔꯨꯞꯀꯤ ꯄꯩꯁꯥ ꯃꯔꯨꯞꯀꯤ ꯄꯩꯁꯥ ꯊꯥꯡꯈ꯭ꯔꯦ ꯑꯗꯣ ꯑꯩ ꯏꯁꯥꯒꯤ ꯑꯣꯏꯕ ꯀꯔꯤꯝꯇ ꯂꯩꯍꯧꯕ ꯑꯗꯩꯗꯤ ꯆꯥꯍꯧꯕꯗꯨꯗꯤ ꯑꯃꯝꯐꯥꯎ ꯑꯣꯏꯍꯧꯗ꯭ꯔꯦ ꯑꯗꯨꯒ ꯃꯤꯒꯤ ꯄꯩꯁꯥ ꯑꯩꯅ ꯏꯁꯀꯣꯂꯥꯔꯁꯤꯞ ꯐꯪꯉꯒ ꯄꯤꯅꯤ ꯀꯥꯏ ꯍꯥꯏꯅ ꯂꯧꯁꯜꯂꯨꯕꯗꯣ ꯑꯗꯨꯁꯨ ꯄꯤꯊꯣꯛꯈ꯭ꯔꯦ ꯂꯟꯗꯣꯟꯕꯤ ꯑꯣꯏꯅ ꯇꯧꯗꯅ
ꯑꯗꯨ ꯐꯠꯇ꯭ꯔꯅ ꯑꯗꯨ ꯀꯩꯅꯣꯝ ꯇꯧꯊꯣꯛꯍꯧꯕꯗꯣ ꯋꯥꯈꯜꯁꯨ ꯌꯥꯡꯉꯦ ꯑꯗꯒꯤꯗꯤ ꯑꯩꯅ ꯐꯪꯖꯕ ꯄꯩꯁꯥꯅ ꯑꯩꯒꯤꯗ ꯁꯤꯖꯤꯟꯅꯈ꯭ꯔꯦ ꯍꯥꯏꯕꯗꯣ ꯑꯃꯗꯤ ꯁꯤꯖꯤꯟꯅꯈ꯭ꯔꯤꯗ ꯐꯔꯤꯅꯦ ꯌꯥꯝꯅ ꯀꯩꯝꯇ ꯂꯩꯍꯧꯗ꯭ꯔꯁꯨ ꯂꯩꯕꯁꯤꯗꯤ ꯍꯌꯦꯡ ꯀꯣꯟꯅ ꯃꯌꯥꯝ ꯑꯃ ꯂꯩꯕ ꯌꯥꯏ ꯂꯩꯅꯤꯡꯕꯩ ꯂꯩꯅꯤꯡꯕ ꯉꯥꯛꯇꯅꯦ ꯇꯧꯔꯤꯁꯦ ꯑꯗꯣ ꯈꯔꯦ ꯈꯟꯗꯣꯛꯑꯣ ꯑꯗꯨꯃꯥꯏꯅ ꯇꯧꯕꯗꯣ ꯃꯊꯪ ꯑꯃꯨꯛ ꯐꯪꯕꯗ ꯀꯩꯅꯣꯃ ꯅꯪ ꯍꯟꯗꯛ ꯂꯩꯍꯧꯗꯕꯒꯤ ꯅꯨꯡꯉꯥꯏꯇꯕꯗꯣ ꯌꯥꯝꯗ꯭ꯔꯃꯛꯁꯨ ꯑꯃꯇꯪ ꯂꯩꯍꯧꯔꯣ ꯑꯗꯨꯗꯤ ꯈꯤꯇꯪ ꯋꯥ ꯋꯥꯈꯟ ꯅꯨꯡꯉꯥꯏꯅꯕ ꯃꯥꯡ ꯂꯩꯍꯧꯗ꯭ꯔꯁꯨ ꯍꯟꯗꯛꯇꯤ ꯑꯃꯇꯪ ꯑꯣꯏꯔꯁꯨ ꯂꯩꯍꯧꯋꯤꯅ ꯈꯟꯅꯕ ꯑꯗꯨꯃꯥꯏꯅ ꯇꯧꯔꯣ
ꯍꯧꯔꯗꯣꯏꯅꯦ ꯂꯩꯍꯧꯔꯗꯣꯏꯅꯦ ꯑꯗꯣ ꯅꯪ ꯌꯥꯎꯗꯣꯏ ꯅꯠꯇ꯭ꯔꯣ ꯑꯃ ꯑꯩꯈꯣꯏ ꯑꯩꯈꯣꯏ ꯑꯍꯟ ꯃꯈꯩꯒ ꯀꯩꯅꯣ ꯆꯠꯅꯤ ꯍꯥꯏꯕꯗꯣ ꯀꯣꯏꯕ ꯆꯠꯅꯤꯅ ꯇꯧꯕꯗꯣ ꯆꯥꯛꯀ ꯆꯥꯅꯤꯒ ꯍꯤꯗꯥꯛꯇꯨ ꯆꯥꯅꯕ ꯑꯣꯏꯅ ꯃꯌꯥꯝ ꯃꯣꯏꯒꯤꯁꯨ ꯂꯣꯏꯔꯃꯤꯅ ꯑꯩꯈꯣꯏꯒꯤꯁꯨ ꯃꯣꯏꯒ ꯂꯣꯏꯍꯧ ꯑꯔꫭꯏ ꯂꫭꯏꯅ ꯄꯨꯟꯅꯕꯒ ꯍꯥꯏꯕꯗꯣ
ꯍꯣꯏ ꯍꯣꯏ ꯌꯥꯎꯒꯦꯅ ꯇꯧꯕꯅꯦ ꯃꯌꯥꯝ ꯄꯨꯂꯞ ꯌꯥꯎꯔꯕꯅꯤꯅ ꯑꯃꯨꯛ ꯌꯥꯎꯗꯕꯗꯣ ꯅꯨꯡꯉꯥꯏꯇ꯭ꯔꯦ ꯑꯗꯨ ꯌꯨꯝꯗꯕꯨꯗꯤ ꯂꯩꯕꯅꯤꯅ ꯑꯩꯁꯦ ꯊꯕꯛꯄꯨꯗꯤ ꯈꯔ ꯆꯤꯟ ꯐꯔꯛꯇꯤ ꯈꯤꯇꯪ ꯇꯥꯕꯅꯦꯕ ꯑꯗꯣ ꯑꯩꯁꯦ ꯅꯪꯉꯣꯟꯗ ꯍꯥꯟꯅ ꯍꯪꯒꯦ ꯇꯧꯔꯝꯕꯅꯦ ꯅꯪꯁꯨ ꯐꯔꯛ ꯇꯥꯒꯗꯕ ꯇꯧꯗꯕ ꯑꯣꯏꯔꯒꯗꯤ ꯌꯥꯎꯗ꯭ꯔꯁꯨ ꯌꯥꯎꯔꯔꯣꯏꯁꯤꯔ ꯀꯥꯏꯅ ꯍꯥꯏꯗꯤ ꯏꯊꯟꯇ ꯑꯃꯨꯛ ꯀꯩꯅꯣ ꯌꯥꯎꯗꯕꯗꯨꯁꯨ ꯅꯨꯡꯉꯥꯏꯇꯦꯗ ꯑꯗꯨꯗ ꯃꯣꯏ ꯌꯥꯎꯅꯤꯡꯗꯕ ꯃꯤ ꯂꯩꯔꯒꯗꯤ ꯍꯥꯏꯗꯤ ꯁꯨꯝ ꯍꯥꯏꯅꯕ ꯌꯥꯏꯗꯅ ꯑꯗꯨꯃꯥꯏꯅ ꯈꯟꯗꯤ ꯈꯜꯂꯝꯕꯅꯦ ꯑꯗꯣ ꯑꯌꯥꯝꯕꯅ ꯌꯥꯎꯅꯗꯧꯕꯒꯤ ꯃꯥꯜꯂꯦ ꯑꯗꯨꯝ ꯅꯨꯄꯤꯁꯨ ꯑꯩꯈꯣꯏ ꯅꯨꯄꯤꯈꯩꯗꯤ ꯂꯣꯏꯅꯃꯛ ꯌꯥꯎꯕꯒꯤ ꯃꯑꯣꯡꯁꯨ ꯃꯥꯜꯂꯦ ꯑꯗꯨꯃꯥꯏꯅ ꯇꯧꯕꯅꯤꯅ ꯑꯩꯁꯨ ꯑꯗꯨ ꯍꯣꯏ ꯊꯕꯛꯁꯦ ꯂꯩꯔꯁꯨ ꯀꯥꯏ ꯀꯥꯏꯊꯣꯛꯑꯒꯦꯅ ꯈꯜꯂꯒ ꯌꯥꯎꯈ꯭ꯔꯦ ꯑꯗꯨꯁꯨ ꯄꯩꯁꯥꯁꯤꯁꯨ ꯂꯩꯇꯕ ꯑꯗꯨꯗꯨꯒꯤ ꯌꯥꯝ ꯋꯥ ꯅ ꯊꯥꯡꯒꯠꯂꯒꯅꯦ ꯇꯧꯗꯤ ꯇꯧꯈ꯭ꯔꯦ ꯅꯪꯒꯤꯗꯤ ꯀꯃꯥꯏ ꯇꯧꯈ꯭ꯔꯕꯅꯣ
ꯑꯩꯒꯤꯁꯨ ꯄꯩꯁꯥꯗꯣ ꯄꯤꯗꯤ ꯄꯤꯈ꯭ꯔꯦ ꯑꯗꯣ ꯑꯩꯁꯦ ꯍꯧꯖꯤꯛꯇ ꯑꯃꯨꯛ ꯈꯟꯖꯥꯟꯅꯔꯛꯏꯅꯦ ꯍꯥꯏꯗꯤ ꯑꯃꯨꯛꯀ ꯑꯩꯈꯣꯏꯒꯤ ꯑ ꯁꯤ ꯑꯥꫪꯗꯨꯅ ꯀꯩꯅꯣ ꯍꯥꯏꯔꯛꯏꯗꯅ ꯌꯥꯎꯅꯤꯡꯕ ꯌꯥꯎꯅꯤꯡꯗꯕ ꯍꯥꯏꯗꯤ ꯌꯥꯎꯅꯤꯡꯉꯒꯅ ꯌꯥꯎꯗꯣꯕ ꯄꯣꯠꯇꯣ ꯐꯖꯅ ꯍꯥꯏꯔꯣ ꯌꯥꯎꯔꯣꯏꯗꯕ ꯑꯣꯏꯔꯁꯨ ꯐꯖꯅ ꯍꯥꯏꯔꯛꯑꯣ ꯍꯥꯏꯅ ꯑꯃꯨꯛ ꯄꯁꯨ ꯍꯥꯏꯔꯛꯄ ꯑꯃ ꯂꯩꯗꯅ ꯑꯗꯣ ꯑꯩꯗꯤ ꯑꯗꯨꯝ ꯌꯥꯎꯔꯒꯦꯅ ꯈꯜꯂꯒꯕꯨꯗꯤ ꯄꯩꯁꯥꯗꯣ ꯄꯤꯈꯔꯦꯗꯅ ꯑꯗꯨꯅ ꯑꯩꯁꯨ ꯐꯔꯛꯁꯦ ꯇꯥꯗꯣꯏ ꯃꯥꯟꯕ ꯑꯩꯁꯨ ꯌꯨꯝꯗ ꯂꯩꯇꯕ ꯊꯕꯛ ꯑꯃ ꯆꯠꯊꯣꯛꯄ ꯑꯗꯣ ꯊꯕꯛꯁꯦ ꯊꯥꯗꯣꯛꯑꯝꯕ ꯌꯥꯔꯣꯏꯗꯣꯏꯔ ꯌꯥꯗꯣꯏꯔꯥꯌꯥꯔꯣꯏ ꯑꯗꯨꯔ ꯈꯟ ꯈꯪꯗ꯭ꯔꯦꯕ ꯑꯩꯁꯦ ꯑꯗꯨꯅ ꯈꯪꯗꯦ ꯂꯥꯛꯇꯣꯏ ꯄꯣꯠꯁꯤꯁꯨ ꯑꯌꯨꯛꯇꯣ ꯁꯥꯡꯁꯨ ꯁꯥꯡꯗꯣꯏꯅꯤꯅ ꯐꯔꯛ ꯇꯥꯗꯣꯏꯔꯥ ꯍꯜꯂꯛꯄꯁꯨ ꯊꯦꯡꯗꯣꯏꯔꯖꯤ ꯒ꯭ꯌꯥꯟ ꯇꯥꯗ ꯂꯩꯔꯦ ꯑꯩꯁꯦ
ꯍꯣꯏꯅꯦ ꯆꯨꯝ
ꯅꯕꯅꯤꯅ ꯌꯥꯎꯕꯗꯤ ꯌꯥꯎ ꯎꯅꯤꯡꯕ
ꯍꯣꯏ ꯍꯣꯏ ꯑꯩꯁꯨ ꯑꯗꯨꯃꯥꯏꯅ ꯇꯧꯕ ꯍꯥꯏꯗꯤ ꯃꯌꯥꯝ ꯄꯨꯂꯞ ꯄꯨꯟꯕꯅꯤꯅ ꯑꯗꯩꯗꯤ ꯑꯇꯣꯞꯄꯁꯨ ꯍꯥꯏꯗꯤ ꯁꯦꯅꯤꯌꯥꯔ ꯖꯨꯅꯤꯌꯥꯔ ꯑꯗꯨ ꯑꯗꯥ ꯂꯣꯏ ꯇꯧꯕꯅꯤꯅ ꯌꯥꯎꯕꯨꯗꯤ ꯌꯥꯎꯅꯤꯡꯕ ꯑꯗꯣ ꯁꯣꯝꯗ ꯑꯃꯨꯛ ꯐꯔꯛꯇ ꯑꯩꯈꯣꯏꯁꯨ ꯑꯩꯈꯣꯏ ꯉꯁꯤꯗꯣ ꯉꯁꯤ ꯅꯠꯇꯦ ꯑꯩꯈꯣꯏ ꯆꯦꯗꯣ ꯁꯤꯗ ꯂꯩꯌꯦꯕ ꯕ ꯌꯨꯝꯗ ꯃꯥꯗꯣ ꯑꯉꯥꯡ ꯍꯟꯗꯛꯇꯣ ꯑꯉꯥꯡ ꯎꯅꯕꯅꯦꯕ ꯑꯗꯨꯗꯨꯒꯤ ꯃꯣꯏ ꯑꯥꯗꯗꯤ ꯃꯤꯗꯣ ꯌꯥꯝ ꯂꯩꯇꯕꯒꯤ ꯌꯨꯝꯗ ꯑꯣꯏꯅ ꯂꯩꯌꯦꯕ ꯁꯤꯗ ꯑꯗꯨꯗꯨꯅ ꯑꯉꯥꯡꯗꯣ ꯍꯤꯗꯥꯛꯁꯨ ꯀꯥꯞꯄꯨꯕꯒꯤ ꯌꯥꯝ ꯀꯟ ꯀꯟꯁꯨ ꯀꯞꯄꯦꯕ ꯑꯗꯣ ꯃꯤꯁꯦ ꯂꯩꯇ꯭ꯔꯗꯤ ꯌꯥꯗꯕ ꯃꯥꯗꯣ ꯁꯪꯒꯣꯝ ꯑꯃꯨꯛ ꯁꯦꯝꯅꯤ ꯀꯩ ꯑꯃꯨꯛ ꯇꯧꯅꯤ ꯇꯧꯕꯁꯤꯗ ꯑꯗꯨꯗꯨꯅꯅꯦ ꯊꯕꯛꯁꯦ ꯀꯣꯛ ꯊꯥꯗꯣꯛꯑꯝꯃꯒ ꯂꯥꯛꯀꯗꯕꯁꯦ ꯅꯨꯡꯉꯥꯏꯇꯕ ꯑꯗꯨ ꯃꯌꯥꯝ ꯄꯨꯟꯕꯅꯤꯅ ꯑꯃꯨꯛꯁꯨ ꯌꯥꯎꯅꯤꯡꯕꯅꯤꯅ ꯑꯗꯨꯒꯤꯁꯨ ꯑꯃꯨꯛ ꯈꯜꯂꯦ ꯑꯗꯩꯗꯤ ꯆꯠꯂꯨꯔꯦꯅ ꯈꯜꯂꯣ ꯑꯗꯨꯝ ꯉꯟꯅ ꯆꯠꯂꯒ ꯊꯦꯡꯅꯁꯨ ꯑꯃꯨꯛ ꯍꯜꯂꯛꯀꯅꯤ ꯑꯗꯨ ꯅꯣꯡꯃꯝꯗꯤ ꯄꯨꯔꯥ ꯀꯥꯏꯊꯣꯛꯑꯅꯤ ꯑꯗꯨ ꯅꯣꯡꯃꯥꯜ ꯑꯃꯗ ꯀꯥꯏꯊꯣꯛꯑꯗꯤ ꯐꯩꯌꯦꯕ ꯅꯣꯡꯉꯥꯜꯂꯒ ꯑꯃꯨꯛꯀꯁꯨ ꯅꯪꯅꯤ ꯅꯪꯉꯣꯏꯁꯨ ꯈꯪꯗꯕꯅꯤ ꯅꯤꯅ ꯑꯗꯨꯒꯁꯨ ꯑꯃꯨꯛ ꯀꯥꯏꯊꯣꯛꯑꯒꯗꯤ ꯃꯇꯝꯗꯣ ꯑꯃꯨꯛ ꯃꯥꯡꯉꯦꯗꯅ ꯑꯗꯨꯒꯤꯁꯨ ꯑꯃꯨꯛ ꯈꯟꯕ ꯑꯩꯁꯦ ꯑꯗꯩ ꯑꯁ ꯑꯩꯁꯨ ꯈꯜꯂꯤꯅꯦ ꯈꯟꯖꯥꯅꯩ ꯑꯗꯣ ꯄꯩꯁꯥꯗꯤ ꯑꯃꯨꯛ ꯄꯤꯊꯣꯛꯈ꯭ꯔꯕꯅꯤꯅ ꯌꯥꯅꯤ ꯌꯥꯔꯣꯏ ꯑꯗꯨꯁꯨ ꯈꯪꯗꯦ ꯄꯩꯁꯥꯗꯨꯁꯨ ꯌꯥꯝ ꯄꯥꯝꯃꯨ ꯄꯥꯝꯃꯣꯗꯅꯦ ꯑꯩꯅ ꯄꯤꯈ꯭ꯔꯤꯁꯦ
ꯑꯗꯨꯅ ꯄꯩꯁꯥꯁꯦ ꯌꯥꯝ ꯄꯥꯝꯃꯛꯑꯦ ꯌꯥꯝꯅ ꯍꯥꯏꯗꯤ ꯑꯩꯈꯣꯏꯅ ꯄꯩꯁꯥꯁꯦ ꯌꯨꯝꯗꯒꯤ ꯍꯥꯏꯕꯁꯨ ꯌꯥꯝ ꯋꯥꯏꯗ ꯋꯥꯕ ꯅꯠꯇꯕ ꯀꯩ ꯍꯥꯏꯅꯤ ꯍꯥꯏꯕ ꯇꯟꯕ ꯍꯥꯏꯇꯥꯥꯔꯦ ꯀꯣ ꯑꯈꯣꯏꯁꯨ ꯁꯨꯝ ꯆꯥꯎꯈꯠꯂꯅꯤꯅ ꯄꯩꯁꯥꯗꯣ ꯑꯗꯨꯝ ꯏꯃꯨꯡꯗꯩ ꯅꯤꯔ ꯂꯩꯕꯗꯣ ꯅꯤꯅꯤꯡꯗꯦꯗꯅ ꯑꯗꯨꯗꯨꯅ ꯑꯩꯈꯣꯏꯅ ꯁꯨꯝ ꯄꯩꯁꯥꯗꯨꯣ ꯂꯩꯔꯀꯥꯟꯗꯅꯦ ꯑꯩ ꯗ꯭ꯔꯦꯁ ꯍꯥꯏꯗꯤ ꯐꯤꯔꯣꯜ ꯂꯩꯅꯤꯡꯕ ꯄꯣꯠ ꯑꯣꯏꯔꯁꯨꯅꯦ ꯂꯩꯗꯅ ꯑꯩ ꯈꯥꯡꯉꯤꯅꯦꯕ ꯍꯦꯛꯇ ꯄꯥꯝꯃꯨꯔꯛꯄꯗꯣ ꯑꯦ ꯁꯤꯒꯤ ꯄꯣꯠꯁꯦ ꯐꯖꯩ ꯍꯧꯖꯤꯛꯀꯥꯟ ꯌꯥꯝꯅ ꯆꯠꯅꯔꯤ ꯁꯦꯠꯅꯤꯡꯉꯦꯒ ꯍꯥꯏꯅ ꯈꯜꯂꯨꯔꯁꯨꯀꯣ ꯄꯩꯁꯥꯁꯦ ꯑꯃꯨꯛ ꯄꯥꯝꯃꯨꯔꯛꯄꯗꯣ ꯏꯁꯥꯒꯤ ꯄꯩꯁꯥ ꯑꯣꯏꯕꯅꯤꯅ ꯍꯣꯏ ꯃꯤꯒꯤ ꯑꯣꯏꯔꯁꯨ ꯑꯩꯉꯣꯟꯗ ꯁꯤꯖꯤꯟꯅꯧ ꯍꯥꯏꯔ ꯄꯤꯔꯛꯑꯁꯨ ꯑꯩ ꯄꯥꯝꯃꯨꯅꯦꯕ ꯑꯗꯨꯅ ꯄꯥꯝꯃꯨ ꯄꯥꯝꯃꯨ ꯂꯩꯔꯦ ꯑꯗꯨꯗ ꯑꯗꯨꯝ ꯄꯤꯊꯣꯛꯈ꯭ꯔꯦꯗꯅ ꯑꯗꯨꯗ ꯑꯃꯨꯛ ꯏꯔꯥꯏ ꯂꯥꯏꯅ ꯑꯗꯨꯗꯨꯅ ꯌꯥꯎ ꯌꯥꯎꯗꯕꯁꯦ ꯌꯥꯎꯗꯕ ꯕ ꯌꯥꯔꯗꯤ ꯌꯥꯎꯔꯝꯃꯣꯏꯗꯣꯏꯅꯦ ꯑꯩꯁꯦ ꯍꯥꯏꯗꯤ ꯃꯌꯥꯝꯅ ꯁꯦꯅꯤꯌꫪ ꯃꯈꯩꯅꯁꯨ ꯍꯥꯏꯗꯤ ꯍꯟꯗꯛꯅ ꯑꯔꯣꯏꯕꯅꯤ ꯄꯨꯜꯂꯁꯦ ꯑꯗꯨꯃꯥꯏꯅ ꯇꯧꯔ ꯍꯥꯏꯕꯅꯤꯅ ꯑꯩꯁꯦ ꯌꯥꯎꯔꯒꯦꯁꯨ ꯈꯜꯂ ꯄꯩꯁꯥꯗꯨꯗꯤ ꯄꯤꯊꯣꯛꯈ꯭ꯔꯦꯗꯅ ꯑꯗꯣ ꯌꯥꯎꯔ ꯌꯥꯎꯔꯁꯦ ꯑꯗꯨꯝ ꯏꯕꯥꯅꯤ ꯍꯥꯏꯅꯔꯒ ꯑꯗꯨꯝ ꯂꯥꯞꯅ ꯂꯩꯅꯕꯅꯤꯅ ꯍꯥꯏꯅꯔꯒ ꯆꯠꯄꯗꯣ ꯆꯠꯂꯁꯦ ꯍꯜꯂꯛꯄ ꯌꯥꯔꯒꯅ ꯍꯜꯂꯛꯑꯁꯤ ꯅꯨꯃꯤꯠꯇꯨꯗ ꯌꯥꯗ꯭ꯔꯒꯅ ꯑꯗꯨꯝ ꯅꯣꯡꯉꯥꯜꯂꯒ ꯍꯜꯂꯛꯄ꯭ꯔ ꯑꯃ ꯇꯧꯔꯁꯦꯕꯀꯣ
ꯎꯝ ꯍꯣꯏ ꯍꯣꯏ ꯍ ꯍꯣꯏꯁꯦ ꯍꯣꯏꯁꯦ ꯈꯟꯗꯣꯛꯑꯁꯦ ꯅꯠꯇ꯭ꯔꯗꯤ ꯅꯨꯡꯉꯥꯏꯔꯣꯏ ꯍꯣꯏ ꯑꯗꯨ ꯇꯧꯔꯤꯁꯦ ꯄꯩꯁꯥꯥꯁꯦ ꯌꯨꯝꯗ ꯍꯥꯏꯕꯒꯤꯁꯦ ꯌꯥꯝ ꯇꯜꯂꯦ ꯍꯥꯏꯕ ꯍꯧꯖꯤꯛꯁꯦ ꯑꯗꯨꯝ ꯆꯥꯎꯈꯠꯂꯛꯄꯩꯅꯦꯕ ꯁꯤꯁꯦ ꯅꯪ ꯍꯥꯏꯗꯣ ꯆꯨꯝꯃꯦꯕ ꯑꯗꯨꯗꯨꯒ ꯀꯩꯅꯣꯝꯃ ꯂꯩꯅꯤꯡꯕ ꯆꯥꯅꯤꯡꯕꯁꯨ ꯁꯤꯁꯨ ꯍꯥꯏꯗꯤ ꯍꯥꯏꯅꯤꯡꯗꯕꯗꯣ ꯈꯪꯕ꯭ꯔꯥ ꯑꯩꯅ ꯑꯣꯏꯅ ꯉꯝꯖꯔꯀꯥꯟꯗ ꯑꫭꯏꯅ ꯂꯩꯒꯦ ꯈꯜ ꯑꯗꯨ ꯂꯩꯒꯦ ꯈꯜꯂꯒ ꯊꯝꯕꯗꯨꯕꫭꯕ ꯑꯁ ꯂꯩꯔꯁꯨ ꯁꯦꯠꯇ꯭ꯔꯁꯨ ꯌꯥꯏ ꯁꯦꯠꯂꯁꯨ ꯌꯥꯏꯅ ꯈꯜꯂꯒꯥ ꯄꯩꯁꯥꯁꯦ ꯑꯣꯏꯅ ꯊꯝꯖꯤꯜꯍꯧꯕꯅ ꯐꯩ ꯑꯩꯒꯤ ꯍꯌꯦꯡ ꯆꯤꯔꯛ ꯀꯥꯟꯗ ꯁꯤꯖꯤꯟꯅꯕꯅ ꯐꯩꯅ ꯈꯜꯂꯒ ꯇꯧꯗꯣꯏꯅꯦꯕ ꯌꯥꯝ ꯋꯥꯅ ꯇꯨꯡꯁꯤꯟꯖꯔꯒ ꯑꯗꯨꯁꯨ ꯑꯗꯨꯝ ꯈꯪꯗꯦꯅ ꯀꯃꯥꯏꯅ ꯍꯥꯏꯗꯣꯏꯅꯣ ꯑꯗꯨꯝ ꯁꯤꯖꯤꯟꯅꯐꯝꯗꯣ ꯑꯃ ꯍꯦꯛꯇ ꯂꯥꯛꯁꯜꯂꯛꯄꯗꯣ ꯈꯪꯕ꯭ꯔꯥ ꯑꯗꯨꯃꯥꯏꯅ ꯇꯧꯔꯒ ꯑꯩꯒꯤꯅꯦ ꯍꯥꯏꯕ ꯀꯩꯝꯇ ꯇꯧꯍꯧꯗꯕꯒꯤ ꯃꯑꯣꯡ ꯑꯃ ꯁꯨꯝ ꯇꯧꯗꯣꯏꯅꯦꯕ ꯑꯗꯨ ꯐꯔꯦ ꯌꯦꯡꯉꯁꯦ ꯍꯌꯦꯡ ꯀꯩꯒꯨꯝꯕ ꯍꯜꯂꯛꯄꯗꯣ ꯌꯥꯔꯒꯅ ꯍꯜꯂꯛꯑꯁꯦ ꯌꯥꯗ꯭ꯔꯒꯅ ꯀꯣꯛ ꯂꯦꯛꯊꯣꯛꯑꯁꯦ ꯑꯩꯈꯣꯏꯗ ꯑꯗꯨꯃꯥꯏꯅ
ꯍꯣꯏ ꯍꯣꯏ ꯑꯗꯨꯃꯥꯏꯅ ꯇꯧꯔꯁꯦ ꯐꯔꯁꯦ ꯑꯩ ꯊꯝꯃꯃꯦ ꯀꯣ ꯍ꯭ꯔꯦꯟ ꯑꯃꯨꯛ ꯁꯥꯟꯅꯔꯁꯦ
ꯎꯝ ꯊꯝꯃꯣ ꯊꯝꯃꯣ